ꯆꯥꯛ ꯆꯥꯔꯕꯣ ꯀꯩꯗꯧꯔ ꯀꯃꯥꯏꯅ ꯇꯧꯔꯒꯦ
ꯆꯥꯛ ꯆꯥꯗ꯭ꯔꯤꯗ ꯊꯕꯛꯀ ꯂꯣꯏꯗ꯭ꯔꯤ ꯋꯥꯃꯟꯗꯅ ꯉꯥꯛꯇ ꯄꯣꯊꯥꯈꯤꯒꯦꯅ ꯍꯨꯃꯥꯡ ꯍꯨꯃꯥꯡ ꯁꯧꯕꯗ ꯍꯦꯟꯃꯟꯗꯅ ꯉꯥꯛꯇ ꯍꯨꯃꯥꯡ ꯍꯟꯖꯟꯍꯟꯕꯣꯏꯅ ꯀꯩꯅꯣ ꯇꯧꯒꯦꯅ ꯑꯩꯗꯤ ꯉꯝꯃꯔꯣꯏ ꯌꯥꯎꯔꯔꯣꯏꯒꯦ ꯇꯧꯕꯅ ꯇꯣꯛꯑꯗꯣꯏꯅꯦ꯫
ꯀꯩꯅꯣ ꯊꯕꯛ ꯇꯧꯕ ꯍꯥꯏꯁꯦ ꯀꯩꯅꯣ ꯑꯇꯥꯄꯣꯠ ꯍꯧꯔꯤꯔꯣ꯫ ꯅꯠꯇ꯭ꯔꯒꯅ꯫
ꯅꯠꯇꯦ ꯂꯩꯉꯣꯏ ꯃ ꯂꯩꯉꯣꯏ ꯃꯌꯥꯝꯗ ꯑꯃꯨꯛ꯫ ꯍꯣꯟꯖꯜꯂꯦ ꯑꯗꯨꯗꯣ ꯑ꯫ ꯐꯅꯌꯥꯝ ꯍꯣꯟꯖꯜꯂꯦ ꯑꯗꯨꯒ ꯂꯣꯏꯗꯧꯕ ꯈꯤꯇꯪ ꯉꯥꯏꯔꯦ ꯑꯗꯣ ꯍꯌꯦꯡ ꯂꯣꯟꯁꯤꯜꯂꯁꯦꯅ ꯑꯗꯨꯒꯤ ꯃꯔꯛꯇꯨꯗ ꯑꯃꯨꯛ ꯍꯌꯦꯡ ꯃꯣꯏꯅ ꯆꯦꯛ ꯆꯟꯁꯟꯈ꯭ꯔꯒꯗꯤ ꯆꯦꯛ ꯆꯟꯒꯗꯧꯔꯤꯕ ꯃꯈꯥ ꯊꯪꯕ ꯅꯥꯀꯟꯗꯨ ꯂꯩꯕꯥꯛ ꯃꯌꯥꯝ ꯄꯩꯔ ꯂꯩꯍꯧꯔꯦꯕ ꯑꯗꯨ ꯂꯩꯕꯥꯛꯁꯤꯡꯗꯣ ꯑꯩꯈꯣꯏꯒꯤ꯫ ꯀꯥ ꯑꯣꯏꯒꯗꯕ ꯖꯒꯥꯁꯤꯡꯗꯨꯗ ꯍꯥꯞꯆꯜꯍꯧꯔꯒꯗꯤ ꯐꯗꯣꯏꯕ ꯍꯥꯞꯆꯤꯜꯍꯧꯗ꯭ꯔꯒꯗꯤ ꯂꯩꯕꯥꯛꯇꯣ ꯑꯗꯨꯝ ꯇꯣꯡꯈꯠꯂ ꯇꯣꯡꯈꯠꯂꯒ ꯑꯗꯨꯝ ꯃꯥꯡꯉꯒ ꯂꯩꯍꯧꯗꯣꯏꯕ ꯃꯈꯥ ꯊꯪꯕ ꯁꯥꯏꯠꯇꯨꯗ ꯅꯂꯥꯗꯨꯗ ꯑꯗꯨꯒꯤ ꯂꯩꯕꯥꯛ ꯃꯌꯥꯝꯗꯨꯁꯨ ꯀꯣꯈꯠꯁꯦꯅ ꯀꯣꯈꯠꯄ꯫ ꯑꯗꯨ ꯀꯣꯛꯈꯠꯄ ꯂꯣꯏꯔꯒ ꯑꯃꯨꯛ ꯅꯍꯥꯟ ꯂꯩꯕꯥꯛ ꯃꯣꯏꯒꯤ ꯃꯈꯣꯡ ꯇꯧꯕꯒꯤ ꯇꯧꯕꯗꯨꯗ ꯍꯥꯟꯅ ꯑꯁꯇꯔ ꯇꯧꯔꯝꯕꯅꯤꯅ ꯑꯗꯨꯗ ꯆꯦꯛꯅꯨꯛ ꯃꯌꯥꯝ ꯑꯃ ꯌꯥꯎꯕ ꯃꯌꯥꯝꯗꯣ ꯑꯗꯨ ꯈꯟꯗꯣꯛꯑꯒ ꯍꯌꯦꯡ ꯋꯥꯟ ꯐꯥꯏꯚ ꯇꯦꯟ ꯊꯥꯕꯗ ꯍꯥꯞꯅꯅꯕ ꯍꯥꯏꯅ ꯑꯗꯨꯗꯨꯒꯤ ꯆꯦꯛ ꯃꯌꯥꯝꯗꯣ ꯑꯃꯨꯛ ꯈꯟꯗꯣꯛꯏꯕ꯫ ꯂꯣꯏꯗ꯭ꯔꯤ ꯏꯕꯨꯡꯉꯣ ꯇꯧꯍꯧꯔꯤꯕꯅꯤ ꯑꯩ ꯉꯝꯗ꯭ꯔꯦ ꯉꯍꯥꯛꯇ ꯄꯣꯊꯥꯈꯤꯒꯦꯅ ꯆꯪꯉꯛꯄꯅꯦ꯫
ꯀꯅꯥ ꯀꯅꯥ ꯇꯧꯃꯤꯟꯅꯩꯅꯣ ꯏꯉꯣꯅꯦ ꯅꯪꯅꯦ ꯑꯗꯩ ꯀꯥ ꯀꯥꯂꯨꯁꯨ ꯌꯥꯎꯕ꯭ꯔꯣ꯫
ꯀꯥꯀꯟꯗꯨꯗꯤ ꯌꯥꯎꯗ꯭ꯔꯦ ꯀꯛꯁꯨꯖꯤꯛꯀꯤ ꯃꯆꯥꯅꯨꯄꯥꯒ꯫
ꯍꯣꯏ ꯑꯗꯨꯃꯥꯏꯅ ꯊꯕꯛ ꯇꯧꯁꯦ ꯍꯥꯏꯔꯤꯗ꯫ ꯌꯥꯔꯛꯗꯣ ꯐꯩꯌꯦ ꯑꯉꯥꯡ ꯃꯈꯩꯗꯣ꯫
ꯌꯥꯏꯗ ꯑꯕꯨꯡꯉꯣꯕꯨꯗ ꯑꯗꯨꯝ ꯇꯧꯁꯦꯅ꯫
ꯍꯣꯏ ꯃꯥꯗꯤ ꯑꯉꯥꯡ ꯃꯆꯥꯒꯤ ꯇꯥꯏꯞꯇ ꯏ ꯄꯪ ꯄꯪꯖꯔꯒ ꯍꯥꯏ ꯇꯔꯪ ꯑꯃ ꯂꯩꯕ ꯇꯥꯏꯞꯇ ꯇꯧꯋꯦꯕ ꯀꯩꯅꯣꯝꯇ ꯇꯔꯨꯛꯁꯤꯡꯁꯨ ꯌꯥꯎꯕ
ꯎꯗꯦꯕꯀꯣ ꯑꯗꯅꯤ ꯃꯥꯗꯤ ꯂꯩꯉꯣꯏ꯫ ꯗꯨ ꯍꯣꯟꯕ ꯂꯣꯏꯊꯣꯛꯈ꯭ꯔꯀꯥꯟꯗ ꯃꯥꯗꯤ ꯊꯕꯛ ꯂꯣꯏꯔꯕꯅꯤ ꯐꯕ ꯂꯨꯖꯊꯣꯛꯎꯔꯕ ꯑꯗꯨꯒ ꯏꯕꯨꯉꯣ ꯏꯕꯥꯅꯤ ꯑꯃꯨꯛ ꯊꯕꯛ ꯇꯧꯕꯗꯨꯗ ꯑꯦ ꯉꯁꯥꯏꯅ ꯅꯣꯏ ꯁꯤ ꯇꯧꯗꯣꯏ ꯇꯥꯔꯗꯤ ꯑꯩ ꯏꯂꯨꯖꯗꯁꯨ꯫ ꯀꯣꯟꯅ ꯂꯨꯖ ꯌꯥꯕꯗꯨꯅ ꯀꯣꯛ ꯍꯥꯏꯔꯛꯀꯦ ꯍꯥꯏꯗꯦꯌꯦ ꯑꯗꯨꯒ꯫
ꯍꯣꯏꯌꯦ ꯃꯥꯗꯤ ꯑꯉꯥꯡ ꯃꯆꯥꯒꯤ ꯇꯥꯏꯞꯇ ꯇꯧꯔ ꯋꯥꯈꯟꯗ꯫ ꯄꯪ ꯍꯔꯥꯎꯔꯒ ꯑꯗꯨꯝ ꯑꯗꯨꯝ ꯇꯔꯪ ꯑꯃ ꯂꯩꯕꯩ ꯇꯥꯏꯞ ꯇꯧꯗ꯭ꯔꯣ꯫ ꯑꯗꯩ ꯐꯠꯇ ꯂꯧꯁꯤꯡꯒꯤ ꯀꯩꯒꯤꯁꯨ ꯀꯩꯝ ꯎꯗꯦꯕ ꯑꯉꯥꯡ ꯃꯆꯥꯒꯤ ꯇꯥꯏꯞꯇ꯫
ꯑꯗꯨꯒꯨꯝꯕꯒ ꯍꯩꯄꯣꯟꯇꯦꯗ ꯀꯩꯝꯇ ꯌꯥꯎꯄꯣꯟꯇꯦꯗ꯫
ꯈꯪꯕꯩ ꯂꯩꯕ ꯀꯥꯟꯗꯅꯦ ꯅꯪꯗꯤꯅꯦ ꯃꯤꯅꯅꯦ ꯐꯨ ꯄꯤꯔꯁꯨ ꯆꯥꯎ ꯍꯨ ꯄꯤꯔꯁꯨ ꯆꯥꯎ ꯍꯨ ꯄꯤꯔꯁꯨ ꯀꯩꯅꯣ ꯑꯆꯥꯄꯣꯠꯅꯦ ꯄꯤꯔꯁꯨ ꯍꯨ ꯑꯣꯏꯔꯁꯨ ꯆꯥꯎ ꯇꯧꯔꯒ ꯉꯥꯡꯈꯤꯕꯅꯦꯕ ꯀꯟꯅ ꯑꯩ ꯇꯨꯃ ꯂꯩꯔꯤꯀꯥꯟꯗ ꯃꯃꯥꯁꯤꯅ ꯐꯠꯇꯕ ꯇꯝꯕꯤꯔꯤꯕ꯫
ꯑꯗꯨꯅꯦ ꯉꯁꯥꯏ ꯂꯉꯣꯏ ꯍꯣꯡꯕꯗꯨꯗ ꯑꯩꯗꯤ ꯈ꯭ꯋꯥꯡ ꯌꯥꯗꯦꯗ ꯃꯣꯏꯅ ꯂꯣꯏ ꯈꯪꯉꯦꯗꯅ ꯑꯃꯁꯨ ꯑꯃꯁꯨ ꯅꯪ ꯇꯣꯛꯑꯣꯆꯣ ꯅꯪ ꯌꯥꯎꯔꯨꯅꯣꯆꯣ ꯅꯪ ꯌꯥꯎꯔꯅꯨꯆꯣꯅ ꯃꯣꯏ ꯑꯅꯤꯅ ꯑꯩꯒꯤꯗꯤ ꯀꯩꯅꯣ ꯃꯣꯏ ꯑꯅꯤ ꯕꯥꯇꯟ ꯑꯃꯃꯝ ꯑ ꯅꯥꯛ ꯅꯥꯛ ꯌꯦꯠꯇ ꯈꯨꯠ ꯌꯦꯠꯇ ꯑꯃ ꯑꯣꯏꯗ ꯑꯝ ꯇꯧꯔꯒ ꯕꯥꯇꯟ ꯑꯅꯤ꯫ ꯇꯧꯔꯒ ꯍꯣꯜꯂꯦꯕ ꯃꯣꯏ ꯑꯅꯤꯃꯛꯇꯤ ꯑꯗ ꯑꯩꯒꯤꯅ ꯒꯔꯥꯏ ꯑꯃꯗ ꯍꯥꯞꯄꯒ ꯍꯣꯟꯕ ꯑꯗꯣ ꯃꯣꯏ ꯊꯥꯡꯒꯠꯄꯁꯨ ꯃꯣꯏꯅ ꯊꯥꯡꯒꯠꯂꯤꯅꯦꯕ ꯄꯨꯕ ꯈꯛꯇꯅꯦ ꯑꯩꯅ ꯄꯨꯔꯤꯁꯤꯗꯤ ꯂꯦꯡꯕꯥꯟ ꯃꯣꯏꯅ ꯊꯥꯡꯒꯠꯇꯣꯏꯅꯦꯕ ꯑꯗꯨꯒ ꯏꯕꯨꯡꯉꯣꯅ꯫ ꯀꯀꯥ ꯅꯪ ꯇꯣꯛꯑꯣ ꯅꯪ ꯇꯣꯛꯑꯣ ꯅꯪ ꯅꯈ꯭ꯋꯥꯡ ꯑꯃꯨꯛ ꯆꯠꯈ꯭ꯔꯅꯤ ꯇꯣꯛꯑꯣ ꯇꯣꯛꯑꯣ ꯇꯣꯛꯑꯣꯅ ꯑꯗꯨꯝ ꯍꯩ ꯆꯠꯂꯤ ꯈꯨꯗꯤꯡꯒꯤ ꯑꯗꯨꯝ ꯍꯥꯏꯕ ꯉꯥꯡꯕ ꯑꯗꯨꯝ ꯑꯩꯅ ꯀꯩꯁꯨ ꯇꯧꯔꯣꯏ ꯇꯞ ꯇꯞꯅ ꯍꯣꯟꯒꯦꯗꯅ ꯑꯗꯨ ꯅꯪꯒꯜꯁꯦ ꯍꯥꯏꯕꯒ ꯇꯧꯕꯒ ꯅꯪꯒꯜꯁꯦ ꯂꯦꯡꯁꯟꯈ꯭ꯔꯦ ꯍꯥꯏꯕ ꯑꯣꯏ꯫ ꯊꯪꯁꯤꯗ ꯅꯨꯡꯉꯥꯏꯇ꯭ꯔꯦ ꯌꯥꯝ꯫
ꯂꯩꯉꯣꯏ ꯀꯩꯀꯩ ꯍꯣꯟꯖꯤꯟꯒꯗꯕꯗꯤ ꯀꯌꯥꯝ ꯋꯥꯠꯂꯤꯅꯣ꯫ ꯑꯩꯁꯨ ꯃꯇꯦꯡ ꯄꯥꯡꯕꯤꯕꯗꯤ ꯌꯥꯕꯅꯦ ꯑꯗꯨ ꯁꯨꯝ ꯍꯥꯏꯗꯤ ꯊꯕꯛꯇꯣ ꯀꯩꯅꯣ ꯇꯧꯗꯕꯅꯤ꯫ ꯇꯥꯟ ꯆꯥꯗꯕꯅꯤ꯫
ꯃꯌꯦꯛꯀꯤꯗꯤ ꯃꯣꯏ ꯑꯁꯨꯕ ꯃꯤꯅ ꯇꯧꯒꯗꯕ ꯊꯕꯛꯅꯤꯗ ꯑꯗꯩꯗ ꯃꯣꯏꯗꯁꯨ ꯊꯕꯛꯇꯣ ꯑꯗꯨ ꯍꯣꯜꯂꯤꯉꯩꯗ ꯃꯇꯝꯗꯨ ꯌꯥꯝꯅ ꯃꯥꯡꯒꯗꯧꯕ ꯑꯗꯨꯒꯤ ꯑꯗꯩ ꯑꯩꯈꯣꯏꯁꯨ ꯉꯍꯥꯛ ꯁꯪꯕꯗꯨꯗ ꯇꯧꯕꯤꯔꯁꯦ ꯃꯣꯏꯁꯨ ꯋꯥꯗꯅꯕ ꯊꯕꯛꯇꯨꯁꯨ ꯈꯤꯇꯪ ꯊꯨꯒꯠꯅꯕ ꯍꯥꯏꯅ ꯇꯧꯔꯒ꯫ ꯇꯧꯕꯅꯤꯗ ꯄꯥꯡꯒꯪꯅ ꯉꯝꯄꯣꯟꯇ꯭ꯔꯦꯗ ꯊꯕꯛ ꯃꯌꯥꯝꯁꯦ ꯇꯧꯔꯒ ꯑꯗꯨ ꯑꯃꯨꯛ ꯇꯧꯕ ꯑꯗꯨꯕꯨ ꯑꯩꯈꯣꯏꯒꯤꯁꯨ ꯈꯔ ꯀꯩꯅꯣ ꯇꯧꯗꯕ ꯑꯩꯈꯣꯏꯗꯁꯨ ꯈꯔ ꯊꯨꯅꯅꯕꯅ ꯇꯧꯕꯒꯤ ꯈꯜꯂꯒ ꯇꯧꯔꯕꯩ ꯋꯥꯅꯤꯗ ꯑꯗꯒꯤꯁꯨ ꯑꯃꯨꯛ ꯂꯝꯕꯤꯗ ꯑꯃꯨꯛ ꯊꯝꯕꯅꯤꯅ꯫ ꯍꯨꯏꯅ ꯀꯩꯅ ꯆꯣꯡꯈꯠ ꯆꯣꯡꯈꯠꯂ ꯁꯥꯟꯅꯔꯒ ꯃꯌꯥꯝ ꯆꯥꯏꯊꯣꯛꯑꯦꯕ ꯂꯝꯕꯤꯗ ꯑꯗꯒꯤ ꯅꯣꯡ ꯆꯨꯔꯦ꯫ ꯑꯗꯒꯤ ꯅꯣꯡ ꯆꯨꯕꯗꯨꯅ꯫ ꯃꯆꯨꯝ ꯃꯌꯥꯝ ꯇꯥꯁꯟꯕꯗꯨꯅ ꯅꯣꯡꯂꯤꯛ ꯃꯌꯥꯝꯗꯨꯅ꯫ ꯂꯩꯉꯣꯏꯗꯨ ꯆꯦꯟꯊꯔꯒ꯫ ꯑꯗꯨꯝ ꯃꯥꯡꯍꯜꯂꯦꯕ ꯑꯗꯨꯅ ꯑꯗꯒꯤ ꯂꯝꯕꯤꯁꯨ ꯑꯣꯏꯕꯅꯤꯅ ꯃꯤ꯫ ꯆꯠꯊꯣꯛ ꯆꯠꯁꯤꯟꯗꯁꯨ ꯈꯨꯔꯧ ꯊꯥꯡꯕꯗꯣ ꯑꯣꯏꯕꯅꯤꯅ ꯑꯗ ꯑꯩꯈꯣꯏꯅꯁꯨ ꯀꯨꯏꯅ ꯊꯝꯅꯤꯡꯗ꯭ꯔꯦꯕ꯫ ꯃꯤꯅ ꯋꯥ ꯉꯥꯡꯅꯒꯗꯧꯕ ꯊꯕꯛꯅꯤꯗꯅ ꯂꯝꯕꯤꯗ꯫ ꯊꯝꯕ ꯍꯥꯏꯖꯤꯗꯤ꯫
ꯅꯣꯏ ꯍꯨꯣꯟꯖꯤꯟꯕ ꯍꯥꯏꯁꯦ ꯀꯥꯏ ꯄꯩꯁꯤꯜꯂꯤꯅꯣ ꯅꯠꯇ꯭ꯔꯒ ꯁꯤꯖꯤꯟꯅꯕꯩ ꯍꯨꯖꯤꯜꯂꯤꯔꯥ ꯅꯠꯇ꯭ꯔꯒ ꯃꯄꯥ ꯑꯃꯅ ꯄꯩꯔ ꯊꯝꯃꯤꯔꯕ
ꯑꯩꯈꯣꯏꯒꯤ ꯌꯨꯝ ꯁꯥꯕꯒꯤꯗ ꯑꯩꯈꯣꯏꯒꯤ ꯏꯁꯤꯡ ꯇꯤꯡꯀꯤ ꯍꯥꯞꯄꯗꯣ ꯑꯗꯨꯗꯨꯒꯤ ꯃꯊꯛꯇꯨꯗꯅꯦ ꯑꯩꯈꯣꯏꯅ ꯀꯩꯅꯣꯝꯃ ꯑꯩꯈꯣꯏꯒꯤ ꯆꯦꯛ ꯃꯔꯣꯟ ꯑꯃ ꯈꯥꯖꯤꯜꯂꯦ ꯔꯥꯎꯟ ꯑꯣꯏꯅ ꯑꯗꯩ ꯎꯕꯥꯛꯇ ꯇꯧꯔꯒ ꯍꯥꯏꯕꯗꯤ ꯑꯃꯨꯛꯅ ꯋꯥꯡꯅ ꯄꯩꯔꯛꯇꯣꯏꯅ ꯑꯃꯨꯛ ꯅꯥꯟꯊꯈꯤꯅꯦꯅ ꯑꯗꯨꯃꯥꯏꯅ ꯇꯧꯔꯒ ꯏꯁꯤꯡ ꯇꯦꯡꯀꯤꯒꯤ ꯃꯊꯛꯇꯨꯗ ꯊꯝꯃꯦ
ꯑꯁ ꯍꯌꯦꯡꯁꯦ ꯑꯃꯨꯛ ꯀꯩꯅꯣ ꯇꯧꯧꯕꯅꯤꯅꯦ ꯑꯩꯈꯣꯏ ꯏꯅꯥꯎꯄꯥꯒꯤ ꯅꯍꯥꯟ ꯂꯨꯍꯣꯡꯈꯤꯕꯗꯣ ꯑꯗꯣ ꯍꯌꯦꯡꯗꯨ ꯆꯥꯛꯀꯧꯕ ꯇꯥꯛꯑꯦꯕ ꯑꯗꯨꯒꯤꯁꯨ ꯑꯃꯨꯛ ꯆꯠꯇꯣꯏꯅꯤ ꯇꯧꯔꯤꯁ ꯍꯌꯦꯡꯁ ꯃ ꯃꯇꯝ ꯃꯥꯡꯉꯅꯤ ꯆꯠꯄ ꯍꯥꯏꯁꯦ ꯄꯨꯡ ꯃꯥꯄꯟ ꯇꯔꯥ ꯁ꯭ꯋꯥꯏ ꯆꯥꯏꯈ꯭ꯔꯅꯤ ꯍꯜꯂꯛꯄꯗꯗꯤ ꯄꯨꯡ ꯕꯥꯔꯣ ꯑꯟꯦ ꯍꯦꯟꯅ ꯍꯦꯟꯅ ꯃꯣꯏꯗꯤ ꯊꯦꯡꯕꯅꯦ ꯆꯥꯛꯁꯦ ꯑꯗꯨ ꯆꯥꯛ ꯊꯦꯡꯉꯦꯁꯨ ꯑꯩꯈꯣꯏ ꯁꯤꯗ ꯉꯟꯅ ꯆꯠꯇꯕꯗꯤ ꯌꯥꯗꯕꯅꯤꯅ ꯄꯨꯡ ꯑꯃ ꯑꯅꯤ ꯑꯗꯨꯃꯥꯏꯅ ꯇꯥꯗꯧ ꯃꯥꯜꯂꯤ ꯊꯕꯛꯁꯦ
ꯐꯩꯖꯣꯝꯒ ꯁꯦꯠꯂꯒ ꯆꯠꯇꯣꯏꯔꯕ
ꯑꯩꯗꯣ ꯌꯥꯎꯔꯣꯏꯒꯦ ꯇꯧꯔꯝꯕꯅꯤ ꯑꯗꯨ ꯃꯥꯅ ꯁꯔꯨꯛꯁꯦ ꯅꯨꯡꯉꯥꯏꯇ꯭ꯔꯦꯅ ꯍꯥꯏꯕ ꯍꯣꯏ ꯑꯩ ꯐꯩꯖꯣꯝ ꯈꯣꯡꯒ꯭ꯔꯥꯎ ꯆꯦꯀꯩ ꯇꯧꯕꯅꯦ ꯑꯩ ꯅꯍꯥꯟ ꯈꯣꯡꯒ꯭ꯔꯥꯎ ꯑꯅꯧꯕ ꯑꯃ ꯂꯩꯕꯗꯣ ꯃꯥꯒꯤ ꯆꯦꯟꯗꯣ ꯄꯣꯛꯈꯥꯏꯈ꯭ꯔꯕ ꯑꯗꯨꯗꯨꯒꯤ ꯆꯦꯟ ꯄꯣꯈꯥꯏꯕꯗꯤ ꯄꯣꯠꯆꯤꯟ ꯃꯆꯨꯝ ꯃꯨꯛ ꯆꯤꯡꯒꯗꯕ ꯑꯣꯏꯕ ꯑꯗꯨꯅ ꯃꯥꯏ ꯆꯦꯟꯗꯣ ꯌꯥꯝ ꯄꯤꯛꯑꯦꯕ ꯑꯗꯨꯗꯨꯅ ꯐꯣꯠꯄꯁꯨ ꯑꯃꯨꯛ ꯌꯥꯗꯕ ꯑꯣꯏꯕꯒꯤ ꯀꯩ ꯍꯥꯏꯅꯤ ꯗꯥꯏꯔꯦꯛ ꯑꯣꯏꯅ ꯆꯦꯟꯗꯣ ꯁꯤꯟꯗꯕ ꯌꯥꯔꯣꯏꯗꯕ ꯑꯗꯨ ꯁꯦꯝꯕ ꯐꯔꯛ ꯇꯥꯔ ꯂꯩꯔꯕ ꯑꯗꯨꯗꯨꯒꯤ ꯑꯗꯨ ꯑꯗꯨ ꯑꯣꯏꯇꯥꯥꯔꯦ ꯑꯗꯨꯝ ꯑꯗꯨ ꯈꯣꯡꯒꯥꯎ ꯁꯦꯠꯂ ꯆꯠꯈꯤꯕꯅꯤ ꯑꯗꯨꯗꯤ ꯁꯝꯗꯣꯏꯕ ꯑꯗꯨ ꯍꯧꯖꯤꯛ ꯂꯩꯇꯕꯅ ꯑꯩꯈꯣꯏꯅꯎꯄꯥꯥ ꯇꯧꯔꯒ ꯃꯥ ꯐꯩꯖꯣꯝ ꯀꯟꯅ ꯇꯩꯌꯦ ꯃꯥ ꯐꯖꯣꯝ ꯇꯩꯏꯁꯦ ꯉꯁꯥꯏ ꯄꯨꯡ ꯇꯔꯦꯠꯇ ꯑꯣꯏꯔꯝꯒꯅꯤ ꯑꯩꯈꯣꯏ ꯕꯥꯒꯤ ꯇꯛꯑꯦ ꯑꯗꯒꯤ ꯑꯩꯒꯤ ꯇꯛꯑꯦ ꯃꯥꯒꯤ ꯑꯃꯨꯛ ꯀꯟꯅ ꯇꯛꯏ ꯊꯕꯛ ꯀꯟꯅ ꯇꯧꯔꯤ ꯍꯥꯏꯕ
ꯑꯩꯌꯦ ꯐꯩꯖꯣꯝ ꯁꯦꯠꯂ ꯆꯠꯄꯗꯨꯅ ꯍꯦꯟꯅ ꯐꯖꯕꯅꯦ ꯑꯩꯈꯣꯏꯗꯤ ꯐꯩꯖꯣꯝ ꯉꯥꯛꯇꯅꯦ ꯁꯦꯠꯂꯤꯁꯤ
ꯃꯤ ꯃꯔꯛ ꯆꯪꯉꯀꯥꯟꯗ ꯑꯗꯨꯕꯨ ꯍꯧꯖꯤꯛ ꯐꯩꯖꯣꯝ ꯁꯦꯠꯄꯅꯁꯨ ꯐꯖ ꯐꯖꯔꯦꯕ ꯂꯣꯏꯅꯃꯛ ꯑꯩꯈꯣꯏꯒꯤ ꯀꯩ ꯍꯥꯏꯅꯤ ꯆꯥꯡ ꯃꯥꯟꯅꯅ ꯂꯣꯏ ꯁꯦꯠꯃꯤꯟꯅꯔꯕꯅꯤꯅ ꯊꯥꯏꯅꯗꯤ ꯈꯣꯡꯒ꯭ꯔꯥꯎ ꯁꯦꯠꯆꯟꯗꯅ ꯈꯣꯠꯆꯟꯗꯅ ꯇꯧꯕ ꯃꯈꯣꯏꯒꯤ ꯍꯅꯤ ꯃꯔꯤꯛ ꯃꯔꯥꯡꯕ ꯑꯣꯏꯕꯗꯣ ꯑꯣꯏꯗ꯭ꯔꯕꯅꯦꯕ ꯍꯧꯖꯤꯛꯇꯤ ꯐꯩꯖꯣꯝ ꯑꯇ ꯁꯦꯠꯂꯕꯅꯤ ꯅꯍꯥ ꯃꯌꯥꯝꯁꯤꯁꯨ
ꯄꯥꯝꯁꯨ ꯄꯥꯝꯃꯦ ꯑꯗꯨꯅ ꯍꯦꯟꯅ
ꯑꯁ ꯃꯣꯏ ꯋꯥꯔꯤ ꯀꯟꯅ ꯁꯥꯟꯅꯔꯦ ꯍꯌꯦꯡꯒꯤ ꯊꯕꯛ ꯆꯠꯄꯒꯤ ꯒꯥꯔꯤꯗꯒꯤ ꯋꯥꯏꯕ ꯈꯣꯠꯄ ꯇꯧꯕꯒꯤ ꯃꯤꯕꯨꯗꯤ ꯌꯥꯝ ꯆꯠꯂꯨꯔꯣꯏ ꯃꯩ ꯃꯃꯥꯟꯅꯕ ꯃꯥꯄꯜꯒꯨꯝꯕ ꯆꯠꯀꯅꯦꯕꯀꯣ ꯑꯗꯨꯗꯨꯒ ꯑꯗ ꯀꯩꯅꯣꯝ ꯍꯪꯒꯦ ꯇꯧꯕꯋꯤꯅꯦ ꯅꯣꯏ ꯁꯨꯝ ꯍꯥꯏꯕꯗꯤ ꯀꯩꯅꯥꯒꯤ ꯃꯌꯨꯝꯗ ꯆꯠꯄ ꯃꯇꯝꯗꯅꯦ ꯑꯩꯈꯣꯏꯒꯤ ꯑꯩꯁꯦ ꯑꯩꯁꯦ ꯅꯪ ꯅꯪꯒ ꯑꯩꯒꯁꯦ ꯏꯃꯥꯟꯅꯕ ꯑꯣꯏꯔꯦ ꯈꯜꯂꯁꯦ ꯑꯗꯒꯤꯗꯤ ꯑꯩꯈꯣꯏ ꯃꯔꯤ ꯃꯉꯥꯁꯦ ꯏꯃꯥꯟꯅꯕ ꯑꯣꯏꯇꯥꯔꯦ ꯑꯗꯨ ꯆꯠꯄ ꯀꯥꯟꯗ ꯑꯩꯈꯣꯏꯩꯅ ꯃꯌꯨꯝꯗ ꯄꯩꯁꯥ ꯀꯩꯀꯩ ꯈꯔ ꯄꯤꯅꯔꯝꯕ꯭ꯔꯣ ꯍꯥꯏꯕꯗꯤ ꯕꯣꯟꯅꯁꯨ ꯈꯔ ꯄꯤꯔꯃꯅꯤꯅ ꯂꯣꯏꯁꯤꯜꯂꯛꯄꯩꯗ ꯆꯥꯔꯥ ꯇꯣꯛꯂꯛꯄꯩꯗ ꯑꯗꯩ ꯃꯃꯥꯟꯅꯕ ꯃꯈꯩꯗꯪꯁꯨ ꯈꯔ ꯄꯤꯅꯕ ꯈꯣꯠꯄ ꯇꯧꯕ꯭ꯔꯕ
ꯑꯩꯈꯣꯏꯒꯤꯗꯤ ꯕꯣꯔꯗꯨꯅ ꯉꯁꯥꯏꯒꯤ ꯀꯩꯅꯣꯗꯨꯗ ꯀꯩꯅꯥꯒꯤ ꯑꯩꯈꯣꯏꯒꯤ ꯃꯃꯥꯟꯅꯕꯤꯁꯤꯡ ꯃꯛꯇꯤ ꯑꯣꯏ ꯑꯣꯏꯗ꯭ꯔꯦ ꯑꯗꯣ ꯉꯁꯥꯏꯒꯤꯅꯦ ꯀꯩꯅꯥꯗꯨꯒꯤ ꯏꯃꯨꯡ ꯃꯅꯨꯡꯒꯤ ꯃꯥꯒꯤ ꯃꯆꯟꯅꯨꯄꯤ ꯃꯅꯥꯎꯅꯨꯄꯤ ꯂꯩꯗꯣ ꯃꯥꯒꯤ ꯃꯈ ꯊꯥꯕꯗ ꯂꯩꯍꯧꯕꯁꯤꯡꯗꯣ ꯑꯗꯨꯒꯨꯝꯕꯗꯨ ꯄꯤꯅꯩꯌꯦꯕ ꯕꯣꯔꯗꯨꯅ ꯑꯗꯨꯒ ꯑꯃꯨꯛ ꯀꯩꯅꯥꯗꯨꯅ ꯑꯃꯨꯛ ꯉꯁꯥꯏꯒꯤ ꯃꯥꯒꯤ ꯃꯥꯒꯤ ꯀꯩ ꯍꯥꯏꯅꯤ ꯃꯥꯒꯤ ꯏꯃꯨꯡ ꯃꯅꯨꯡ ꯁꯥꯒꯩ ꯅꯥꯇꯩꯗꯨꯒꯤ ꯑꯉꯥꯡꯁꯤꯡꯗ ꯑꯃꯛ ꯃꯈ ꯊꯥꯕ ꯗ ꯑꯃꯨꯛ ꯃꯥꯅ ꯑꯉꯝꯕ ꯄꯩꯁꯥ ꯑꯗꯨꯝ ꯈꯔ ꯑꯗꯨꯝ ꯌꯦꯟꯅꯔꯝꯃꯤꯕ ꯌꯥꯡꯈꯩꯅ ꯈꯪꯗꯦ ꯆꯥꯝꯅꯤ ꯈꯪꯗꯦ ꯑꯗꯨꯃꯥꯏꯅ ꯇꯧꯔꯒ ꯅꯠꯇ꯭ꯔꯒ ꯁꯤꯃ ꯄꯨꯜꯂꯞꯁ ꯇꯧꯔꯒ ꯅꯣꯏꯈꯩ ꯆꯥꯃꯤꯟꯅꯔꯣ ꯍꯥꯏꯔꯃꯥꯏꯅ ꯄꯤꯔꯝꯕ ꯑꯃ ꯑꯗꯨꯃꯥꯏꯅ ꯇꯧꯅꯩ
ꯑꯗꯨꯅꯦ ꯑꯩ ꯈꯪꯗꯕ ꯃꯣꯏ ꯏꯅꯥꯎꯄꯥ ꯅꯍꯥꯟ ꯃꯣꯏꯒꯤ ꯂꯝ ꯑꯃ ꯆꯠꯄꯀꯣ ꯈꯔꯁꯦ ꯂꯥꯞꯄꯦꯕꯀꯣ ꯑꯁꯅꯥꯀꯟꯒ ꯀꯤꯍꯣꯝꯒ ꯌꯥꯝ ꯊꯥꯕ ꯑꯗꯨ ꯃꯣꯏ ꯀꯤꯍꯣꯝꯒꯤ ꯐꯦꯁꯇꯤꯚꯦꯜꯒ ꯇꯧꯕ ꯃꯐꯝꯗꯨꯅꯦꯕꯀꯣ ꯑꯗꯨ ꯆꯠꯄ ꯀꯥꯟꯗ ꯑꯗꯨ ꯅꯨꯄꯤꯅꯦꯕ ꯃꯣꯏꯗꯣ ꯃꯣꯏ ꯃꯆꯥꯟꯅꯨꯄꯤ ꯃꯈꯩꯗ ꯃꯥꯅ ꯄꯩꯁꯥꯗ ꯄꯤꯔꯝꯕꯅꯤꯅ ꯕꯣꯔꯁꯤꯅ ꯑꯗꯨꯒ ꯕꯣꯔ ꯃꯃꯥꯟꯅꯕꯈꯩꯁꯨ ꯈꯔ ꯄꯤꯅꯕ ꯃꯥꯜꯂꯦꯕ ꯑꯇꯩ ꯀꯩꯅꯣ ꯁꯨꯝ ꯄꯩꯁꯥꯗꯣ ꯅꯤꯔꯛꯄ꯭ꯔ ꯈ ꯅꯤꯛꯄ ꯍꯥꯏꯗꯤ ꯃꯣꯏꯒꯤ ꯆꯠꯅꯕꯤꯔꯥ ꯈꯪꯗꯦ ꯑꯗꯨꯝ ꯍꯥꯏꯗꯤ ꯍꯥꯞꯄꯨ ꯍꯥꯏꯕꯒꯤ ꯇꯥꯏꯞꯇ ꯀꯩꯀꯩ ꯍꯥꯏꯗꯤ ꯑꯩꯣꯏ ꯁꯦꯡꯒꯥꯗꯨ ꯇꯧꯔꯒ ꯊꯥꯡꯖꯤꯜꯂꯛꯑꯦ ꯃꯣꯏꯗꯣ ꯑꯥꯡ ꯑꯉꯥꯡ ꯉꯥꯛꯇꯁꯨ ꯑꯣꯏꯔꯦ ꯍꯥꯏꯗꯤ ꯄꯩꯁꯥꯗ ꯄꯨꯍꯧꯗ꯭ꯔꯕ ꯑꯗꯨꯒꯤ ꯆꯣꯞꯄꯦ ꯈꯣꯠꯂꯦ ꯑꯗꯨꯅ ꯅꯣꯏꯒꯤꯁꯨ ꯑꯗꯨꯃꯥꯏꯅ ꯇꯧꯅꯕ꯭ꯔꯥ ꯈꯣꯠꯄ꯭ꯔꯥ ꯍꯥꯏ ꯂꯝ ꯂꯝꯒꯤ ꯆꯠꯅꯕꯤꯁꯤꯅ ꯃꯥꯟꯗꯦꯅꯀꯣ ꯑꯗꯨꯒꯤ ꯃ ꯃꯥꯏ ꯂꯝꯒꯤ ꯆꯠꯅꯕꯤꯅꯤꯅ ꯑꯗꯨꯃꯥꯏꯅ ꯇꯧꯅꯕ ꯈꯣꯠꯄꯅ ꯐꯖꯅ ꯍꯪꯉꯣ ꯅꯠꯇ꯭ꯔꯗꯤ ꯍꯌꯦꯡꯁꯨ ꯑꯃꯨꯛ ꯆꯣꯞꯀꯅꯤꯅ ꯑꯩꯅ ꯑꯗꯨꯝ ꯑꯩꯈꯣꯏ ꯄꯥꯏꯕ ꯑꯃ ꯊꯣꯛꯄ ꯀꯩꯅꯣ ꯅ ꯂꯝꯒꯤ ꯆꯥꯝꯃꯅꯤ ꯈꯪꯗꯦ ꯆꯅꯤꯅꯤ ꯈꯪꯗꯦ ꯑꯗꯨꯝ ꯄꯨꯔꯁ ꯇꯈ꯭ꯔ ꯇꯧꯕ ꯇꯧꯔꯁꯨ ꯇꯧꯕ ꯇꯧꯗ꯭ꯔꯁꯨ ꯑꯩꯈꯣꯏꯁꯦ ꯇꯧꯅꯗ꯭ꯔꯁꯨ ꯃꯣꯏꯒꯤ ꯂꯝꯗꯝꯒꯤ ꯆꯠꯅꯕꯤꯅꯤꯅ ꯑꯗꯨꯝ ꯇꯣꯉꯥꯜꯂꯝꯒꯅꯦꯅ ꯍꯥꯏꯕ ꯁꯤꯒꯤ ꯀꯟꯅ ꯍꯥꯏꯔꯤꯕ
ꯇꯧꯋꯤ ꯇꯧꯏꯤ ꯑꯩꯈꯣꯏ ꯁ꯭ꯋꯥꯏꯒꯤ ꯑꯣꯏꯅꯗꯤ ꯂꯣꯏ ꯇꯧꯏ ꯕꯣꯔꯅ ꯀꯩꯅꯥꯒꯤ ꯃꯆꯟꯅꯨꯄꯤꯁꯤꯡ ꯃꯃꯣꯟꯗꯅꯦ ꯃꯆꯟꯅꯨꯄꯤꯁꯤꯡ ꯍꯥꯏꯕꯗꯤ ꯕꯣꯔꯒꯤꯗꯃꯛꯇ ꯆꯥꯛ ꯇꯣꯛꯑꯀꯥꯟꯗꯅꯦ ꯑꯩꯈꯣꯏꯒꯤ ꯄꯥꯟꯅ ꯂꯥꯟꯕꯁꯨ ꯂꯥꯛꯀꯅꯦꯕꯀꯣ ꯑꯗꯒꯤ ꯃꯉꯣꯟꯗ ꯑꯩꯈꯣꯏꯒꯤ ꯁꯥꯅꯤ ꯈꯪꯗꯦ ꯈꯨꯗꯩꯅꯤ ꯈꯪꯗꯦ ꯃꯣꯏꯒꯤ ꯑꯩꯈꯣꯏꯒꯤ ꯀꯩꯅꯥ ꯃꯌꯨꯝꯗꯨꯅ ꯃꯥꯒꯤꯗꯃꯛꯇ ꯈꯨꯗꯣꯟꯜ ꯑꯃ ꯂꯩꯔꯝꯒꯅꯦꯕ ꯆꯥꯛ ꯇꯣꯛꯑꯀꯥꯟꯗ ꯑꯗꯨ ꯄꯨꯔꯛꯄꯗꯨꯗ ꯑꯗꯨ ꯄꯨꯔꯛꯄꯗꯨꯗ ꯕꯣꯔꯗꯨꯅ ꯈꯨꯗꯣꯟꯜꯗꯨ ꯂꯥꯛꯍꯧꯔꯤꯗꯅ ꯈꯨꯗꯣꯟꯜꯗꯨꯒꯤ ꯃꯍꯨꯠ ꯑꯣꯏꯅ ꯃꯥꯅ ꯄꯩꯁꯥ ꯑꯣꯏꯅ ꯑꯃꯨꯛ ꯍꯧꯖꯤꯛꯀꯤ ꯊꯤꯟꯕ ꯂꯥꯛꯏꯕ ꯅꯨꯄꯤ ꯃꯆꯥꯁꯤꯡꯗꯣ ꯑꯗꯩꯗ ꯃꯉꯣꯟꯗ ꯗꯈꯅꯥ ꯄꯤꯔꯤꯕ ꯅꯨꯄꯤ ꯃꯆꯥꯁꯤꯡꯗꯨꯗ ꯑꯃꯨꯛ ꯃꯥꯅ ꯗꯈꯅꯥꯗꯣ ꯑꯃꯨꯛ ꯍꯟꯗꯣꯏꯅꯦꯕ ꯄꯩꯁꯥ ꯑꯣꯏꯅ ꯑꯗꯨꯃꯥꯏꯅ ꯇꯧꯅꯕ
ꯍꯣꯏ ꯑꯗꯨ ꯂꯩꯔꯦꯅ ꯑꯩꯅ ꯍꯥꯏꯕꯗꯤ ꯃꯃꯥꯟꯅꯕ ꯃꯈꯩꯁꯨ ꯃꯣꯏꯗ ꯂꯛꯈꯤꯅꯥꯗꯣ ꯃꯥꯅ ꯍꯥꯞꯄꯅꯤꯅꯀꯣ ꯑꯗꯨꯒ ꯃꯃꯥꯟꯅꯕ ꯃꯈꯩꯁꯤꯁꯨ ꯁꯦꯡꯒꯥꯥꯞ ꯑꯃ ꯄꯤꯁꯤꯜꯂꯛꯑꯦ ꯍꯥꯏꯕ ꯄꯩꯁꯥ ꯍꯥꯞꯄꯤꯔꯛꯣ ꯍꯥꯏꯕꯒꯤ ꯃꯑꯣꯡꯗꯀꯣ ꯑꯗꯨꯩꯗꯤ ꯑꯩꯈꯣꯏꯗꯤ ꯁꯨꯃꯥꯏꯅ ꯇꯧꯅꯗꯅ ꯑꯗꯨꯃꯥꯏꯅ ꯇꯧꯕꯗꯤ ꯈꯪꯅꯤ ꯈꯪꯉꯦꯕ ꯑꯗꯨ ꯑꯣꯏ ꯇꯥꯔꯁꯨ ꯃꯥꯏ ꯃꯥꯏ ꯂꯝꯗꯣ ꯃꯣꯏꯒꯤꯗꯤ ꯑꯃꯨꯛ ꯊꯥꯏꯅꯉꯥꯏ ꯒꯤ ꯂꯝꯒꯤ ꯅꯍꯥꯟꯋꯥꯏꯒꯤ ꯊꯝꯕꯥꯜꯅꯨꯒꯤ ꯃꯐꯝ ꯄꯣꯛꯄ ꯁꯤ ꯃꯐꯝ ꯑꯗꯨꯃꯥꯏꯅ ꯑꯣꯏꯕ ꯑꯣꯏꯕꯒꯤ ꯊꯥꯏꯅꯉꯥꯏꯁꯨ ꯈꯔ ꯑꯗꯨꯝ ꯆꯠꯅꯔꯛꯄ ꯈꯪꯗꯦ ꯑꯗꯨꯝ ꯊꯥꯏꯅꯉꯥꯏꯒꯤ ꯑꯗꯨꯝ ꯈꯔ ꯆꯠꯅꯕꯤ ꯈꯔ ꯇꯧꯕ ꯃꯐꯝ ꯑꯣꯏꯕꯖꯥꯠꯅꯩ ꯑꯗꯨ ꯁꯦꯟꯒꯥꯗ ꯇꯧꯔꯒ ꯃꯃꯥꯟꯅꯕ ꯑꯃꯃꯝ ꯁꯨꯃꯥꯏꯅ ꯇꯤꯡꯊꯣꯂꯛꯑꯦ ꯍꯥꯏꯗꯤ ꯃꯃ ꯃꯥꯟꯅꯕ ꯃꯄꯥ ꯃꯄꯥꯗ ꯇꯦꯛꯊꯣꯔꯛꯄꯗꯣ ꯃꯣꯏ ꯄꯩꯁꯥꯗꯣ ꯑꯉꯥꯡ ꯉꯥꯛꯇ ꯑꯣꯏꯕꯒꯤ ꯍꯥꯞꯄꯗꯨꯅꯥꯏ ꯄꯩꯁꯥꯗꯣ ꯌꯥꯎꯗ꯭ꯔꯤꯅꯀꯣ ꯍꯥꯏꯗꯤ ꯃꯣꯏꯗꯣ ꯑꯁ ꯏꯀꯥꯏꯕꯅ ꯁꯤꯌꯦ ꯇꯧꯏꯤ ꯈꯣꯠꯂꯤ ꯑꯗꯨ ꯃꯥꯅꯁꯨ ꯍꯥꯟꯅꯁꯨ ꯍꯥꯏꯗꯦ ꯈꯣꯠꯇꯦ ꯃꯣꯏꯁꯨ ꯈꯪꯗꯕꯅꯤꯅ ꯇꯧꯅꯗꯕ ꯃꯥꯟꯕ ꯍꯥꯏꯗꯤ ꯕꯣꯟꯅ ꯑꯗꯨꯝ ꯄꯤꯗꯕ ꯂꯩꯔꯕꯀꯣ ꯀꯣ ꯕꯣꯏꯕ ꯃꯥꯟꯅꯕꯁꯨ ꯌꯥꯎꯅ ꯁꯨꯝ ꯍꯥꯞꯅꯕ ꯃꯥꯜꯂꯦ ꯈꯣꯠꯂꯦ ꯃꯣꯏ ꯂꯝꯒꯤ ꯑꯣꯏꯅꯗꯦꯅ ꯑꯗꯨꯃꯥꯏꯅ ꯍꯥꯏꯕꯩ ꯅꯣꯡꯁꯨ ꯍꯥꯏꯐꯦꯠ ꯍꯪꯉꯛꯄ ꯍꯤꯗꯥꯛ ꯈꯥꯡꯕ ꯈꯣꯠꯄ ꯊꯦꯡꯅꯔꯕ꯭ꯔꯅ
ꯊꯦꯡꯅꯗꯦ ꯑꯗꯨꯗꯤ ꯅꯪꯅꯣꯟꯁꯦ ꯍꯥꯏꯔ ꯈꯪꯉꯁꯤꯡꯒꯦ ꯑꯩꯈꯣꯏꯗꯤ ꯕꯣꯔꯗꯨꯅ ꯑꯗꯨꯝ ꯍꯥꯞꯅꯩ ꯑꯗꯨꯒ ꯃꯃꯥꯟꯅꯕꯁꯤꯡꯅꯗꯤ ꯑꯗꯨꯒꯨꯝꯕꯒꯤ ꯄꯤꯕꯒꯤ ꯆꯠꯅꯕꯤꯗꯤ ꯂꯩꯇꯦ ꯍꯧꯖꯤꯛꯐꯥꯎꯀꯤ ꯑꯣꯏꯅ ꯑꯩꯈꯣꯏꯅ ꯊꯦꯡꯅꯔꯛꯄꯗꯀꯣ ꯑꯗꯨꯗꯤ ꯊꯦꯡꯅꯗ꯭ꯔꯤ
ꯍꯣꯏ ꯃꯣꯏꯒꯤ ꯃꯐꯝꯗꯨꯗꯤ ꯑꯃꯨꯛ ꯊꯥꯏ ꯅꯩꯒꯤ ꯆꯠꯅꯕꯤ ꯆꯠꯅꯕꯤ ꯑꯣꯏꯗꯣꯏꯃꯦꯕꯥ ꯑꯣꯏꯕꯕꯨꯗꯤ ꯑꯗꯨꯒꯤꯅꯤꯅ
ꯃꯥꯟꯅꯦ ꯃꯥꯏ ꯃꯥꯏ ꯂꯝ ꯂꯝꯒꯤ ꯆꯠꯅꯕꯤ ꯑꯗꯨꯅꯤ
ꯎꯝ ꯍꯣ ꯍꯣꯏ ꯐꯔꯦ ꯐꯔꯦ ꯑꯗꯨꯗꯤ ꯊꯝꯃꯒꯦꯀꯣ ꯑꯩ ꯑꯃꯨꯛ
ꯍꯣ ꯍꯣ ꯍꯣ